ꯁꯨꯡ ꯊꯕꯛ ꯆꯤꯟꯂꯕꯣ
ꯊꯤꯟꯗ꯭ꯔꯤ ꯆꯁꯦ ꯆꯁꯦ
ꯆꯁꯦ ꯑꯃꯨꯛꯀ ꯄꯦꯟꯅꯥ ꯆꯥꯊꯣꯛꯁꯦ
ꯎꯝ ꯑꯁ ꯅꯨꯡꯁꯥ ꯐꯖꯅ ꯀꯥꯞꯊꯣꯛꯑꯦ ꯉꯁꯤꯁꯦ
ꯍꯣꯔꯦꯟ ꯅꯨꯡꯁꯥ ꯁꯥꯒꯗ꯭ꯔꯥ ꯈꯪꯗꯦ ꯎꯝ ꯑꯁꯦꯡꯕ
ꯎꯝ ꯏꯉꯥꯟ ꯉꯥꯜꯂꯤ ꯏꯁ ꯏꯊꯟꯗꯕꯨ ꯀꯥꯏꯌꯦꯍꯦ ꯉꯥꯟꯕꯥꯟꯂ ꯎ ꯀꯩꯅ ꯇꯧꯁꯤ
ꯑꯩꯗꯤ ꯅꯨꯡꯁꯥ ꯐꯪꯗꯦ ꯑꯣꯐꯤꯁ ꯃꯅꯨꯡꯗ
ꯑꯣ ꯑꯗꯣ ꯏꯪꯕ꯭ꯔꯣ ꯁꯥꯕ꯭ꯔꯣ ꯃꯅꯨꯡꯗꯗꯤ ꯎꯝ ꯍꯂꯣ ꯇꯥꯕ꯭ꯔꯣ ꯎꯝ ꯍꯜꯂꯣ ꯍꯜꯂꯣ ꯍꯜꯂꯣ ꯇꯥꯗꯕ꯭ꯔꯣ